ꯍꯥꯎ ꯇꯥꯏꯌꯦ ꯇꯥꯏꯌꯦ ꯚꯥꯏ ꯀꯃꯥꯏ ꯀꯃꯥꯏ ꯇꯧꯔꯤꯒꯦ ꯅꯨꯡꯉꯥꯏꯔꯤꯕꯣ
ꯑ ꯑꯗꯨꯝ ꯅꯨꯡꯉꯥꯏꯔꯤꯌꯦ ꯑꯩꯁꯦ ꯅꯣꯏꯒ ꯄꯨꯟꯗꯕꯁꯨ ꯀꯨꯏꯔꯦ ꯋꯥꯔꯤꯁꯨ ꯁꯥꯟꯅꯗꯕ ꯀꯨꯏꯔꯦꯅ ꯐꯣꯟ ꯇꯧꯔꯛꯏꯅꯦ
ꯍꯣꯏ ꯑꯁ ꯌꯥꯝ ꯀꯨꯏꯔꯦ ꯄꯨꯟꯗꯕꯒꯤꯗꯤ ꯑꯩꯈꯣꯏ ꯇꯨꯜꯋꯦꯞ ꯍꯦꯛ ꯂꯣꯏꯒꯤꯕꯗꯒꯤ ꯑꯝꯇꯥ ꯀꯩꯅꯣ ꯇꯧꯈꯤꯗ꯭ꯔꯦ ꯃꯥꯏ ꯃꯥꯏ ꯊꯛꯄ ꯂꯣꯏ ꯆꯠꯅꯈ꯭ꯔꯦ
ꯑꯗꯨꯅꯦ
ꯅꯪ ꯅꯪꯁꯦ ꯍꯧꯖꯤꯛꯀꯥꯟ ꯀꯃꯥꯏ ꯀꯃꯥꯏ ꯇꯧꯔꯤꯒꯦ ꯈꯔ ꯋꯥꯔꯤ ꯈꯔ ꯂꯤꯔꯛꯑꯣ
ꯑ ꯍꯣꯏ ꯌꯥꯏꯌꯦ ꯑꯗꯣ ꯑꯩꯒ ꯅꯪꯒꯁꯨ ꯀꯣꯂꯦꯖꯁꯨ ꯑꯗꯨꯝ ꯄꯨꯟꯈꯤꯗ꯭ꯔꯦ ꯑꯗꯨꯝ ꯇꯨꯜꯋꯦꯞ ꯂꯣꯏ ꯍꯧꯈꯤꯕꯗꯒꯤ ꯃꯥꯏ ꯃꯥꯏꯒꯤ ꯆꯠꯅꯈ꯭ꯔꯕꯅꯤꯅ
ꯎꯝ
ꯑꯗꯨꯝ ꯃꯇꯝꯁꯨ ꯑꯗꯨꯝ ꯐꯔꯛ ꯇꯥꯅꯔꯦ ꯑꯗꯣ
ꯍꯣꯏ ꯍꯣꯏ ꯇꯥꯟꯅꯈ꯭ꯔꯦ ꯌꯥꯝ ꯊꯤꯅ
ꯑꯩꯅ ꯇꯝꯃꯤꯕ ꯀꯣꯂꯦꯖꯁꯤꯕꯨꯗꯤ ꯑꯗꯨꯝ ꯅꯨꯡꯉꯥꯏ ꯍꯥꯏꯇꯥꯔꯦꯀꯣ ꯍꯣꯏ ꯑꯣꯖꯥ ꯃꯤꯁꯨ ꯑꯗꯨꯝ ꯐꯩꯌꯦ ꯑꯗꯒꯤ ꯂꯥꯏꯔꯤꯛ ꯇꯥꯛꯄ ꯃꯇꯝꯗꯁꯨ ꯑꯗꯨꯝ ꯐꯖꯅ ꯑꯗꯨꯝ ꯇꯥꯛꯄꯤ ꯈꯣꯠꯄꯤꯗꯅ ꯇꯧꯋꯦ ꯗꯒꯤ ꯑꯩꯈꯣꯏꯒꯤ ꯑꯦꯛꯖꯥꯝꯁꯨ ꯀꯨꯏꯗꯤ ꯀꯨꯏꯁꯜꯂꯛꯇ꯭ꯔꯦꯕ ꯀꯣ ꯑꯗꯨꯅ ꯑꯩꯁꯦ ꯍꯧꯖꯤꯛꯀꯥꯟꯁꯦ ꯑꯦꯛꯖꯥꯝꯒꯤ ꯍꯥꯏꯗꯤ ꯂꯥꯏꯔꯤꯛ ꯀꯩ ꯄꯥꯗꯅ ꯈꯣꯠꯇꯅ ꯈꯔꯕꯨꯗꯤ ꯑꯗꯨꯝ ꯀꯟꯅ ꯍꯣꯠꯅꯖꯔꯤꯌꯦ
ꯎꯝ ꯑꯁ ꯌꯥꯝ ꯐꯩꯅꯦ ꯑꯗꯨꯗꯤ
ꯑꯥ ꯑꯗꯨꯅꯦ ꯍꯧꯖꯤꯛꯇꯤ ꯀꯥꯂꯦꯟꯒꯤ ꯌꯥꯝꯅ ꯁꯥꯏꯗꯅ ꯃꯔꯨꯞ ꯍꯧꯖꯤꯛꯁꯦ
ꯍꯣꯏ ꯌꯥꯝ ꯁꯥꯏꯌꯦ
ꯍꯥꯏꯗꯤ ꯃꯩꯒꯨꯝꯕ ꯂꯥꯛꯑꯕꯨꯗꯤ ꯐꯦꯟꯒꯨꯝꯕ ꯀꯩꯒꯨꯝꯕ ꯈꯔ ꯊꯥꯔꯒ ꯍꯦꯛ ꯉꯛꯁꯪꯅ ꯈꯔ ꯄꯥꯕ ꯉꯝ ꯅꯠꯇ꯭ꯔꯒꯗꯤ ꯑꯁ ꯂꯥꯏꯔꯤꯛꯀ ꯄꯥꯕ ꯉꯝꯕꯖꯥꯠ ꯅꯠꯇꯦ
ꯑꯁ ꯑꯗꯨꯅꯤ ꯌꯥꯝ ꯋꯥꯏ ꯋꯦꯗꯔꯁꯦ ꯍꯣꯏ ꯍꯥꯟꯅꯗꯤ ꯁꯨꯃꯥꯏꯅ ꯇꯧꯔꯝꯕ ꯋꯦꯗꯔ ꯅꯠꯇꯦꯅꯦ ꯀꯃꯥꯏꯅ ꯇꯧꯔꯤꯅꯣ ꯈꯪꯗꯦ ꯇꯧꯔꯤꯁꯦ
ꯑꯥ ꯃꯔꯨꯞ ꯑꯩꯈꯣꯏꯒꯤꯗꯤ ꯀꯣꯂꯦꯖꯀꯤ ꯄꯔꯤꯈ꯭ꯌꯥꯒꯗꯨ ꯀꯃꯥꯏꯅ ꯇꯧꯕꯤꯈ꯭ꯔꯒꯦ
ꯑꯁ ꯑꯩꯗꯤꯕ ꯃꯦꯟꯃꯥꯔꯒꯤ ꯇꯥꯕ ꯅꯠꯇꯦꯗ ꯑꯩꯈꯣꯏꯒꯤ ꯂꯥꯏꯔꯤꯛ ꯃꯇꯝꯁꯤ ꯅꯣꯏꯒ ꯌꯥꯝ ꯊꯤꯅ ꯈꯦꯠꯅꯩꯅ ꯑꯩꯈꯣꯏꯗꯤ ꯅꯣꯏ ꯅꯖꯨ ꯍꯥꯟꯅ ꯈꯪꯉꯤꯗꯨꯅꯤ ꯑꯩꯈꯣꯏꯅ ꯄꯥꯔꯛꯄ ꯂꯥꯏꯔꯤꯛ ꯀꯨꯞꯄ ꯑꯗꯨꯒ ꯅꯣꯏꯅ ꯄꯥꯕꯗꯨꯒ ꯑꯗꯨꯝ ꯑꯗꯨꯅ ꯑꯩꯈꯣꯏꯅꯕꯨ ꯀꯥꯏꯅ ꯇꯝꯒꯅꯤꯗꯤ ꯑꯩꯈꯣꯏꯗꯤ ꯑꯅꯩꯕ ꯀꯣꯂꯦꯖꯅꯤ
ꯑꯣ ꯑꯗꯣ ꯑꯗꯨꯝ ꯑꯗꯨꯃꯥꯏꯅ ꯍꯥꯏꯕꯤꯅꯨꯗ ꯍꯥꯏꯗꯤ ꯑꯗꯨꯝ ꯍꯣꯏ ꯑꯗꯨꯝ ꯆꯞ ꯃꯥꯟꯅꯩ ꯄꯨꯟꯅ ꯍꯧꯃꯤꯟꯅꯔꯛꯏꯅꯤ ꯑꯩꯈꯣꯏꯁꯨ ꯊꯣꯏꯅ ꯍꯦꯛ ꯇ ꯍꯦꯟꯅ ꯄꯥꯕ ꯃꯤꯁꯨ ꯅꯠꯇꯦ ꯑꯗꯣ ꯍꯧꯖꯤꯛꯀꯥꯟꯁꯦ ꯎꯝ ꯃꯔꯨꯞꯄꯨ ꯀꯔꯤ ꯀꯔꯤ ꯍꯥꯏꯗꯤ ꯑꯩꯈꯣꯏꯒꯤ ꯀꯣꯂꯦꯖ ꯅꯠꯇꯕ ꯍꯥꯏꯗꯤ ꯁꯥꯏꯠꯇ ꯑꯩꯈꯣꯏ ꯀꯔꯤ ꯀꯔꯤ ꯄꯩꯁꯥ ꯅꯨꯡꯁꯥ ꯇꯥꯟꯕꯒꯤ ꯑꯉꯥꯡ ꯅꯨꯡ ꯑꯗꯩ ꯇꯨꯏꯁꯟ ꯀꯩꯀꯥꯒ ꯑꯗꯨꯝ ꯂꯧꯕꯤꯕ꯭ꯔꯣ
ꯎꯝ ꯂꯧꯋꯦ ꯑꯗꯨꯒꯤꯗꯤ ꯑꯩ ꯇꯨꯏꯁꯟ ꯑꯗꯨꯝ ꯈꯔ ꯌꯥꯝꯅ ꯑꯗꯨꯝ ꯇꯧꯔꯛꯑꯦ
ꯑ ꯑꯩꯒꯤꯁꯨ ꯑꯩꯈꯣꯏꯒꯤ ꯍꯥꯏꯗꯤ ꯅꯥꯀꯟꯒꯤ ꯏꯈꯨꯔꯥꯁꯤꯡꯒꯤ ꯃꯆꯥ ꯑꯃꯅꯤ ꯑꯗꯨꯝ ꯉꯥꯏꯍꯥꯛ ꯉꯥꯏꯍꯥꯛ ꯂꯥꯏꯔꯤꯛ ꯄꯥꯝꯃꯤꯟꯅꯕ ꯑꯣꯏꯅ ꯑꯗꯨꯝ ꯇꯨꯏꯁꯟꯁꯦ ꯃꯣꯏ ꯈꯔ ꯂꯧꯔꯤꯌꯦ
ꯑꯣ ꯑꯁ ꯌꯥꯝ ꯐꯩꯌꯦ ꯇꯨꯏꯁꯟ ꯇꯧꯕꯁꯤꯅꯪꯅꯦ ꯈꯤꯇꯪ ꯄꯩꯁꯥ ꯈꯤꯇꯪ ꯊꯣꯏꯁꯨ ꯐꯩꯀꯣ ꯁꯤꯗꯅ ꯁꯗꯤꯕꯥ ꯑꯩꯒꯤꯕꯨꯗꯤ ꯂꯥꯏꯕꯛ ꯐꯕ ꯍꯥꯏꯒꯗ꯭ꯔꯥ ꯑꯩ ꯑꯌꯥꯝꯕ ꯑꯗꯨꯝ ꯃꯌꯥꯝ ꯇꯧꯔꯦ ꯑꯩꯒꯤꯗꯤ ꯇꯨꯏꯁꯟꯖꯦ ꯍꯧꯖꯤꯛꯀꯥꯟꯖꯦ ꯑꯗꯨꯅ ꯀꯣꯏꯕ ꯆꯠ ꯂꯥꯡꯕꯒ ꯀꯩꯝꯇ ꯐꯪꯗ꯭ꯔꯦ ꯇꯨꯏꯁꯟꯖꯦ ꯅꯣꯡꯃꯗ ꯕꯦꯁ ꯃꯔꯤꯃꯨꯛ ꯇꯧꯋꯦ ꯑꯌꯨꯛꯇ ꯕꯦꯁ ꯑꯅꯤ ꯅꯨꯡꯗꯤꯟ ꯗ ꯅꯨꯡꯗꯤꯟ ꯑꯗꯨꯝ ꯃꯉꯥ ꯍꯥꯏꯇꯕꯅꯤ ꯅꯨꯡꯗꯤꯟꯗ ꯕꯦꯖ ꯑꯗꯨꯝ ꯑꯅꯤ ꯑꯍꯨꯝ ꯁꯨꯃꯥꯏꯅ ꯇꯧꯏ ꯌꯥꯝ ꯅꯨꯡꯉꯥꯏꯔꯦ ꯄꯩꯁꯥ
ꯑꯗꯣ ꯑꯩꯒꯤꯅ ꯑꯃꯨꯛ ꯀꯣ ꯃꯔꯨꯞ ꯍꯥꯏꯗꯤ ꯑ ꯇꯨꯏꯁꯟꯖꯦ ꯕꯦꯁꯁꯦ ꯑꯅꯤ ꯑꯍꯨꯝꯗꯤ ꯇꯧꯕ ꯌꯥꯏꯗ ꯑꯩꯒꯤꯅ ꯑꯃꯨꯛ ꯍꯥꯏꯗꯤ ꯑꯈꯣꯏꯒꯤ ꯏꯃꯥꯁꯦ ꯑꯩꯈꯣꯏ ꯊꯣꯡꯒꯥꯟꯗ ꯗꯨꯀꯥꯟ ꯑꯃꯈꯛ ꯐꯝꯖꯩꯗꯅ
ꯑ ꯑꯥ ꯑꯥ
ꯑꯗꯨꯗꯨꯅ ꯍꯥꯏꯗꯤ ꯏꯃꯥ ꯗꯣ ꯃꯊꯟꯇ ꯊꯥꯗꯣꯛꯄꯗꯣ ꯐꯔꯛ ꯇꯥꯕꯅꯤꯅ ꯍꯥꯏꯗꯤ ꯏꯃꯥꯖꯨ ꯑꯗꯨꯝ ꯍꯥꯟꯅꯗꯧꯅ ꯍꯥꯏꯗꯤ ꯃꯆꯥ ꯈꯔ ꯁꯣꯟꯖꯜꯂꯛꯑꯕꯅꯤꯅ ꯑꯗꯨꯅ ꯑꯈꯣꯏꯅ ꯀꯩꯀꯩ ꯈꯔ ꯊꯣꯛꯑꯒ ꯑꯗꯨꯝ ꯃꯇꯦꯡ ꯄꯥꯡꯊꯣꯛ ꯄꯥꯡꯁꯤꯟ ꯇꯧꯋꯦꯕ
ꯑꯥ
ꯍꯥꯏꯗꯤ ꯑꯉꯥꯡꯖꯦ ꯍꯥꯏꯗꯤ ꯇꯨꯏꯁꯟꯖꯤꯗ ꯌꯥꯝ ꯆꯥꯛꯆꯤꯡꯅꯅ ꯃꯥꯏꯖꯦ ꯑꯣꯟꯖꯤꯟꯕ ꯉꯝꯗꯕ ꯍꯥꯏꯇꯥꯔꯦ
ꯑꯣ
ꯑꯗꯣ ꯃꯔꯨꯞ ꯑꯥ ꯍꯥꯏꯗꯤ ꯑꯩꯈꯣꯏꯅ ꯑꯉꯥꯡ ꯈꯔ ꯈꯔ ꯇꯥꯛꯇꯅ ꯇꯧꯔꯤꯖꯦ ꯑꯃꯔꯣꯝꯗꯗꯤ ꯌꯥꯝ ꯐꯩꯅ ꯈꯜꯂꯤ ꯍꯥꯏꯕꯗꯤ ꯑꯗꯨꯝ ꯑꯈꯣꯏꯅ ꯍꯥꯏꯗꯤ ꯑꯉꯥꯡꯖꯤꯡꯖꯦ ꯇꯥ ꯇꯥꯛꯑꯒ ꯑꯩꯈꯣꯏꯗꯖꯨ ꯁꯨꯝ ꯍꯥꯏꯗꯤ ꯑ ꯀꯨꯏꯅ ꯊꯥꯗꯣꯛꯎꯔꯕꯒꯩ ꯑꯣꯏꯔꯖꯨ ꯑꯗꯨꯝ ꯍꯥꯏꯗꯤ ꯀꯣꯛꯁꯤꯗ ꯑ ꯅꯣꯂꯦꯖꯁꯦ ꯑꯗꯨꯝ ꯂꯩꯍꯧꯏ ꯇꯅꯥ
ꯎꯝ
ꯑꯗꯨꯗꯨꯅ ꯁꯨꯃꯥꯏꯅ ꯑꯉꯥꯡ ꯈꯔ ꯇꯦꯛ ꯇꯦꯛ ꯑꯗꯨꯝ ꯇꯧꯕꯖꯤꯖꯨ ꯑꯩꯅ ꯌꯥꯝ ꯐꯩꯌꯦꯅ ꯈꯟꯖꯩꯌꯦ
ꯑꯁ ꯐꯕꯩ ꯋꯥꯗꯤꯀꯣ ꯍꯥꯏꯗꯅ ꯀꯥꯟꯅꯗꯦ ꯌꯥꯝ ꯐꯩ ꯑꯈꯣꯏꯗꯖꯨ ꯅꯣꯂꯦꯖ ꯃꯌꯥꯝ ꯂꯩꯍꯧꯕ ꯃꯣꯏꯗꯖꯨ ꯀꯥꯟꯅꯖꯍꯧꯕ ꯑꯈꯣꯏꯖꯨ ꯀꯥꯟꯅꯍꯧꯕ ꯁꯤꯅ ꯃꯐꯔꯦ
ꯃꯥꯟꯅꯤ ꯃꯥꯟꯅꯤ
ꯑꯃꯔꯣꯝꯗꯗꯤ ꯁ꯭ꯀꯨꯜꯗ ꯑꯣꯖꯥ ꯑꯣꯏꯕꯕꯨꯗꯒꯤꯗꯤ ꯁꯤꯎꯝꯕ ꯁꯤꯅꯗꯤ ꯍꯦꯟꯅ ꯐꯔꯦꯅꯦ ꯁ꯭ꯀꯨꯜꯒꯤꯗꯗꯤ ꯄꯦꯔꯦꯗ ꯃꯁꯤꯡꯒꯤ ꯆꯪꯉꯛꯇꯣꯏꯅꯤ ꯁꯤꯗꯅ ꯋꯥꯟ ꯑꯋꯥꯔ ꯇꯅꯤ ꯋꯥꯟ ꯑꯋꯥꯔꯗꯣ ꯄꯦꯁꯣ ꯃꯔꯤꯅꯤ ꯇꯧꯔꯛꯏꯖꯦ ꯑꯩꯗꯤ ꯑꯁ ꯈꯪꯗꯦ ꯑꯩꯒꯤ ꯃꯣꯠꯇꯗꯤ ꯇꯨꯏꯁꯟꯅ ꯃꯐꯔꯦꯁꯤꯗ ꯂꯩ ꯑꯗꯨꯕꯨ ꯃꯥꯏ ꯃꯥꯒꯤ ꯂꯝ ꯂꯝꯖꯦ ꯖꯒꯥꯒꯤꯖꯨ ꯃꯈꯥꯕꯨꯗꯤ ꯄꯣꯜꯂꯤꯕꯣ
ꯍꯣꯏ ꯍꯣꯏ ꯃꯥꯟꯅꯦ ꯃꯔꯨꯞ ꯑꯥ ꯑꯗꯣ ꯃꯔꯨꯞ ꯑꯩꯁꯦ ꯑꯥ ꯑꯩꯅ ꯉꯁꯤ ꯃꯔꯨ ꯑꯣꯏꯅ ꯐꯣꯟ ꯇꯧꯖꯔꯛꯏꯁꯦ ꯁꯨꯃꯥꯏꯅ ꯍꯥꯏꯗꯤ ꯑꯈꯣꯏꯒꯤ ꯍꯥꯟꯅ ꯑꯈꯣꯏꯅ ꯀ꯭ꯂꯥꯁ ꯇꯨꯌꯦꯐꯀꯤ ꯇꯝꯃꯤꯀꯥꯟꯗ ꯄꯨꯟꯅ ꯇꯝꯃꯤꯟꯅꯔꯝꯕ ꯑꯩꯈꯣꯏꯒꯤ ꯏꯃꯥꯟꯅꯕ ꯏꯃꯥꯟꯅꯕꯤꯁꯤꯡꯁꯦ
ꯎꯝ
ꯑꯩꯈꯣꯏ ꯄꯨꯟꯅ ꯍꯥꯏꯗꯤ ꯃꯐꯝ ꯑꯃꯗ ꯍꯥꯏꯗꯤ ꯅꯣꯡꯃ ꯆꯥꯛꯆꯥ ꯍꯩꯖꯥꯅꯕ ꯍꯥꯏꯗꯤ ꯀꯨꯏꯅ ꯄꯨꯜꯂꯨꯗ꯭ꯔꯕꯁꯤꯡꯁꯦ ꯑꯩꯈꯣꯏ ꯑꯃꯨꯛ ꯈꯣꯝꯖꯤꯜꯂꯒ ꯑꯝꯇꯪ ꯎꯅꯖꯕ ꯄꯨꯟꯖꯕꯒꯤ ꯇꯟꯖꯥ ꯑꯝꯇꯪ ꯇꯧꯁꯦꯅ ꯑꯈꯣꯏ ꯃꯔꯨꯞ ꯑꯃꯅꯁꯨ ꯀꯟꯅ ꯍꯥꯏꯔꯛꯏꯕꯀꯣ
ꯑꯣ ꯌꯥꯝ ꯐꯩꯅꯤ
ꯍꯥꯏꯗꯤ ꯃꯔꯨꯞꯅꯁꯨ ꯍꯥꯏꯗꯤ ꯃꯔꯨꯞꯀ ꯈꯪꯅ ꯆꯥꯟꯅꯖꯕ ꯑꯩꯈꯣꯏꯒ ꯎꯜꯂꯛꯄ ꯅꯛꯅꯕ ꯑꯩꯈꯣꯏꯒꯤ ꯃꯔꯨꯞ ꯑꯈꯣꯏꯒꯤ ꯂꯩꯀꯥꯏꯒꯤꯁꯤꯡꯗꯨꯁꯨ ꯍꯥꯏꯕꯤꯔꯣ ꯑꯩꯅꯁ ꯑꯗꯨ ꯑꯩꯈꯣꯏ ꯂꯩꯀꯥꯏꯒꯤ ꯁꯣꯝꯒꯤꯁꯦ ꯈꯔ ꯍꯥꯏꯖꯔꯒꯦ ꯑꯗꯨꯗꯨꯒ ꯑꯩꯈꯣꯏ ꯄꯨꯟꯅ ꯑꯗꯨꯝ ꯍꯥꯏꯗꯤ ꯁ꯭ꯀꯨꯜ ꯇꯝꯃꯤꯟꯅꯔꯛꯄ ꯃꯔꯨꯞ ꯃꯄꯥꯡ ꯑꯁꯦ ꯍꯥꯏꯗꯤ ꯂꯣꯏ ꯅꯨꯡꯁꯤꯗꯅꯀꯣ
ꯎꯝ ꯍꯣꯏ ꯅꯨꯡꯁꯤ ꯎꯝ
ꯑꯈꯣꯏꯒꯤ ꯑꯩꯈꯣꯏꯅꯗꯤ ꯍꯥꯏꯗꯤ ꯑꯈꯣꯏꯒꯤ ꯑꯣꯖꯥꯁꯤꯡꯗꯨꯁꯨ ꯌꯥꯝꯗꯤ ꯌꯥꯎꯍꯟꯖꯅꯤꯡꯕꯅꯦꯕ ꯑꯗꯨꯕꯨ ꯍꯥꯏꯗꯤ ꯑꯣꯖꯥꯁꯤꯡꯗꯤ ꯍꯧꯖꯤꯛꯇꯤ ꯀꯥꯂꯦꯟ ꯁꯨꯇꯤꯁꯨ ꯐꯪꯗꯕ ꯃꯥꯜꯂꯦ ꯑꯗꯨꯗꯨꯅ ꯑꯩꯈꯣꯏ ꯄꯥꯎꯕꯨꯗꯤ ꯈꯔ ꯐꯥꯎꯅꯖꯔꯦꯕ ꯑꯗꯨꯗ ꯑꯣꯖꯥ ꯁꯤꯡꯁꯦ ꯈꯤꯇꯪ ꯈꯨꯗꯣꯡ ꯆꯥꯗꯕ ꯂꯩꯔꯦꯅ ꯍꯥꯏꯕꯤꯔꯛꯑꯦ ꯑꯗꯨꯗꯨꯅ ꯎꯝ ꯑꯣꯖꯆꯥꯁꯤꯡ ꯌꯥꯎꯔꯒꯗꯤ ꯍꯌꯦꯡ ꯈꯔ ꯂꯩꯔꯒ ꯑꯃꯨꯛ ꯁꯤꯟꯅꯅꯕ ꯃꯔꯨꯞ ꯈꯣꯏꯒ ꯑꯩꯈꯣꯏ ꯄꯨꯟꯅ ꯇꯧꯔꯒ ꯇꯧꯃꯤꯟꯅꯁ ꯁꯦꯕ
ꯌꯥꯏꯌꯦ ꯌꯥꯏꯌꯦ ꯇꯧꯆꯩ ꯑꯩꯒꯤꯗꯤ ꯋꯦꯜꯀꯝ ꯉꯥꯛꯇꯅꯦ ꯄꯥꯔꯇꯤꯒꯤꯅꯦ ꯍꯥꯏꯔꯗꯤ ꯑꯩꯈꯣꯏꯗꯤ ꯆꯥꯕ ꯊꯛꯄꯁꯦ ꯌꯥꯝ ꯄꯥꯝꯖꯕꯅꯤ ꯁꯤꯒꯨꯝꯕꯁꯦ ꯑꯩꯈꯣꯏꯗꯤ ꯃꯥꯡꯖꯤꯜ ꯊꯥꯗꯨꯅ ꯇ ꯂꯩꯔꯕꯅꯦ
ꯃꯥꯅꯦ ꯃꯥꯅꯦ ꯃꯔꯨꯝ ꯑ ꯃꯔꯨꯞ ꯑꯥ ꯃꯔꯨꯞ ꯈꯣꯏꯒꯤ ꯂꯩꯀꯥꯏꯗꯅꯦ
ꯑꯥ
ꯍꯟꯗꯛ ꯃꯔꯨꯞꯈꯣꯏ ꯂꯩꯀꯥꯏꯒꯤ ꯀ꯭ꯂꯕꯅ ꯁꯤꯜꯂꯒ ꯍꯥꯏꯗꯤ ꯑꯥ ꯏꯁꯀꯤꯜ ꯗꯤꯕꯂꯞꯃꯦꯟꯒꯤ ꯃꯇꯥꯡꯗ ꯍꯥꯏꯗꯤ ꯍꯞꯇꯥ ꯑꯃꯒꯤ ꯑꯣꯏꯕ ꯀꯣꯔꯁ ꯑꯃ ꯇꯧꯒꯅꯤꯅ ꯇꯥꯖꯩꯕ
ꯑꯥ
ꯑꯗꯨꯗꯣ ꯍꯥꯏꯕꯗꯤ ꯑꯩꯈꯣꯏ ꯃꯔꯨꯞꯈꯣꯏꯒꯤ ꯂꯩꯀꯥꯏꯗꯨꯒꯤ ꯈꯇꯪ ꯑꯣꯏꯕꯤꯒꯗꯣꯔꯤꯕ꯭ꯔꯥ ꯅꯠꯇ꯭ꯔꯒꯅ ꯑꯗꯨꯝ ꯑꯇꯣꯞꯄ ꯂꯩꯀꯥꯏꯒꯤ ꯑꯇꯣꯞꯄ ꯂꯝꯒꯤꯁꯨ ꯑꯗꯨꯝ ꯌꯥꯎꯕ ꯌꯥꯕꯤꯕ꯭ꯔꯣ
ꯑꯗꯨꯝ ꯂꯣꯏꯅꯃꯛ ꯌꯥꯏꯌꯦ ꯌꯥꯎꯕꯒꯤꯗꯤ
ꯑꯣ ꯑꯗꯨꯗꯤ ꯌꯥꯝ ꯅꯨꯡꯉꯥꯏꯖꯔꯦ ꯍꯥꯏꯕꯗꯤ ꯑꯩꯈꯣꯏ ꯏꯁꯀꯤꯜꯒꯤꯁꯤꯗꯤ ꯑꯗꯨꯝ ꯍꯥꯏꯗꯤ ꯇꯝꯖꯤꯟꯕꯗ ꯀꯥꯟꯅꯗꯕ ꯂꯩꯇꯦ ꯍꯥꯏꯖꯔꯤꯕ
ꯑꯣ ꯆꯨꯝꯃ ꯃꯥꯅꯤ ꯃꯥꯅꯤ ꯍꯩꯕꯨ ꯍꯩꯖꯤꯟꯍꯧꯇꯥꯔꯒꯗꯤ ꯍꯌꯦꯡꯋꯥꯏ ꯂꯦꯝꯅ ꯃꯥꯡꯉꯔꯣꯏꯗꯕꯅꯦꯕ ꯎꯝ
ꯍꯌꯦꯡꯁꯦ ꯑꯩꯁꯦ ꯑꯌꯨꯛ ꯋꯥꯛꯀꯤꯡ ꯂꯥꯛꯄꯗꯨꯗ ꯍꯜꯂꯛꯄꯗ ꯃꯔꯨꯞ ꯍꯣꯏꯗ ꯍꯦꯛꯇ ꯆꯪꯖꯔꯛꯑꯒꯦ
ꯍꯣꯏ ꯑꯗꯣ ꯅꯪ ꯑꯌꯨꯛ ꯄꯨꯡ ꯀꯌꯥ ꯑꯗꯨꯋꯥꯏ ꯆꯠꯂꯤꯅꯣ
ꯑ ꯃꯔꯨꯞ ꯀꯔꯤ ꯍꯥꯏꯕ
ꯅꯪꯗꯣ ꯑꯌꯨꯛ ꯉꯟꯇꯥ ꯄꯨꯡ ꯀꯌꯥ ꯑꯗꯨꯋꯥꯏ ꯗꯣ ꯋꯥꯛꯀꯤꯡ ꯆꯠꯂꯤꯅꯣ ꯍꯥꯏꯕ
ꯑꯩꯁꯦ ꯃꯔꯨꯞ ꯑꯗꯨꯝ ꯄꯨꯡ ꯃꯔꯤ ꯑꯗꯒꯤ ꯃꯔꯤ ꯈꯔ ꯍꯦꯜꯂꯛꯄ ꯗꯋꯥꯏꯗ ꯑꯗꯨꯝ ꯆꯠꯂꯦ
ꯑꯣ ꯑꯁ ꯌꯥꯝ ꯐꯩ ꯐꯩ
ꯎꯝ ꯑꯩꯈꯣꯏ ꯁꯥꯏ ꯂꯩ ꯀꯥꯏꯁꯤꯗꯤ ꯏꯄꯥꯡꯁꯨ ꯂꯩꯇꯕꯅꯤꯅ ꯍꯥꯏ ꯗꯤ ꯏꯊꯟꯗ ꯆꯠ ꯄꯅꯤꯅ ꯌꯥꯝ ꯀꯟꯅ ꯉꯜꯂꯤꯀꯥꯟ ꯆꯠꯄꯗꯨꯁꯨ ꯍꯦꯛ ꯅꯨꯡꯉꯥꯏꯖꯗꯕ ꯍꯥꯏꯇꯥꯔꯦ ꯂꯧꯕꯨꯛ ꯂꯝꯍꯥꯡꯒ ꯐꯥꯎꯔꯒ ꯆꯠꯄꯅꯤꯅ ꯑꯗꯨꯅ ꯄꯨꯡ ꯃꯔꯤ ꯑꯗꯥꯢꯗ ꯆꯠꯆꯩꯌꯦ
ꯄꯨꯡ ꯃꯔꯤꯗꯣ ꯍꯧꯖꯤꯛꯀꯥꯟꯖꯦ ꯑꯗꯨꯝ ꯅꯨꯡꯉꯥꯜꯂꯕꯣ ꯅꯠꯇ꯭ꯔꯒꯅ
ꯑꯥ ꯍꯣꯏ ꯑꯗꯨꯝ ꯍꯥꯏꯗꯤ ꯍꯣꯏ ꯅꯣꯡꯁꯦ ꯑꯗꯨꯝ ꯌꯥꯝ ꯐꯖꯅ ꯅꯠꯇ꯭ꯔꯒꯁꯨ ꯑꯗꯨꯝ ꯉꯥꯟꯗꯤ ꯉꯥꯜꯂꯦ ꯍꯥꯏꯇꯥꯔꯦ
ꯑꯣ ꯑꯁ ꯌꯥꯝ ꯐꯥꯅꯦ ꯑꯗꯨꯗꯤ ꯑꯩꯁꯦ ꯋꯥꯛꯀꯤꯡ ꯆꯠꯀꯦ ꯈꯟꯕꯁꯦ ꯁꯨꯡꯉꯝ ꯉꯝꯗ꯭ꯔꯦꯕ ꯑꯩꯈꯣꯏꯁꯦ
ꯎꯝ ꯑꯗꯨꯝ ꯍꯥꯏꯕꯗꯤ ꯃꯔꯨꯞ ꯍꯩꯅꯕꯤ ꯑꯃ ꯊꯝꯗ꯭ꯔꯒꯗꯤ ꯑꯩꯈꯣꯏ ꯅꯣꯡꯃꯇꯪ ꯇꯜꯂꯦꯅ ꯂꯩꯍꯧꯕꯗ ꯍꯥꯏꯇꯥꯔꯦ ꯗꯨꯝ ꯇꯟꯖꯟꯒꯤ ꯃꯅꯦꯕ
ꯍꯣꯏ ꯍꯣꯏ ꯆꯨꯃꯤ ꯆꯨꯃꯤ ꯌꯥꯝ
ꯑꯗꯨꯗꯨꯅ ꯑꯗꯨꯝ ꯆꯥꯡ ꯅꯥꯏꯅ ꯑꯩꯈꯣꯏ ꯐꯣꯟꯗ ꯑꯦꯂꯥꯝꯕꯨ ꯊꯝꯕ ꯑꯣꯏꯔꯣ ꯑꯗꯨꯝ ꯊꯝꯃꯒ ꯑꯩꯈꯣꯏ ꯂꯦꯞꯇꯅ ꯆꯠꯄꯁꯤꯅꯗꯤ ꯐꯗꯤ ꯐꯕꯖꯥꯠꯅꯤꯗ
ꯉꯝꯗꯕꯒꯤ ꯋꯥꯅꯤꯗ ꯃꯔꯨꯞ ꯑꯝ ꯐꯕꯗꯤ ꯂꯣꯏꯅꯃꯛ ꯐꯩꯌꯦ ꯐꯠꯇꯕ ꯑꯝꯇ ꯌꯥꯎꯗꯦ
ꯃꯥꯅꯦ ꯑꯥ ꯍꯥꯏꯖꯔꯤꯕ ꯏꯁꯥꯃꯛꯁꯨ ꯑꯗꯨꯝ ꯃꯔꯛ ꯃꯔꯛꯇ ꯑꯗꯨꯝ ꯇꯟꯕꯁꯨ ꯌꯥꯎꯔꯛꯏꯅꯦ ꯍꯥꯏ ꯇꯥꯔꯦ
ꯎꯝ ꯑꯗꯨꯕꯨꯗꯤ ꯃꯤꯑꯣꯏꯕꯩ ꯍꯧꯅꯁꯥꯅꯤ ꯌꯦꯟꯕꯅꯦ ꯑꯃꯅꯤ ꯈꯪꯗꯦ ꯑꯃꯅꯤ ꯈꯪꯗꯦ ꯇꯟꯕꯗꯤ ꯂꯣꯢꯅꯃꯛ ꯇꯟꯗꯤ ꯇꯟꯅꯩ ꯗꯨꯕꯨ ꯇꯧꯗ ꯌꯥꯗꯕꯅꯤ ꯈꯜꯂꯒꯅ ꯇꯧꯅꯈꯤꯕ ꯉꯥꯛꯇꯅꯤꯗ
ꯃꯥꯅꯦ ꯃꯔꯨꯞ ꯑꯩꯁꯨ ꯍꯟꯗꯛꯁꯦ ꯑꯩꯈꯣꯏ ꯍꯛꯆꯥꯡꯁ ꯑꯔꯨꯝꯕꯁꯦ ꯋꯦꯠꯁꯦ ꯈꯔ ꯍꯦꯟꯒꯠꯄ ꯍꯥꯏꯇꯥꯔꯦ
ꯑꯥ
ꯑꯗꯨꯗꯨꯅ ꯋꯥꯛꯀꯤꯡꯁꯦ ꯑꯩ ꯋꯥꯈꯜꯗ ꯁꯨꯝ ꯌꯥꯝꯅ ꯗꯔꯀꯥꯔ ꯑꯣꯏꯕ ꯑꯃ ꯑꯣꯏꯅ ꯈꯜꯂꯒ ꯍꯥꯏꯕꯗꯤ ꯇꯟꯕꯒꯁꯦ ꯂꯣꯏꯅ ꯐꯕꯖꯥꯠꯅꯤꯗ
ꯏꯝꯄ꯭ꯔꯨꯞꯃꯦꯟ ꯒꯥ ꯂꯣꯏꯅꯅ ꯗꯤꯁꯤꯄ꯭ꯂꯤꯟ ꯅꯥꯏꯅ ꯊꯕꯛ ꯇꯧꯔꯗꯤ ꯂꯣꯏꯅꯃꯛ ꯐꯩꯅ ꯗꯤꯁꯤꯄ꯭ꯂꯤꯟ ꯅꯥꯢꯗꯕꯁꯤ ꯁꯤꯗꯅꯤ ꯐꯔꯛ ꯀꯥꯔꯤꯁꯤ
ꯏꯁꯤꯡꯁꯦ
ꯎꯝ
ꯑꯩꯈꯣꯏꯒꯤ ꯂꯨꯝꯊꯣꯛꯄ ꯅꯠꯇ꯭ꯔꯒꯅ ꯑꯩꯈꯣꯏꯒꯤꯑꯥ ꯐꯖꯅ ꯍꯥꯏꯗꯤ ꯏꯁꯤꯡꯒꯤ ꯀꯝꯄꯦꯅꯤ ꯑꯃꯗ ꯐꯖꯅ ꯃꯍꯤꯛ ꯃꯇꯥꯡ ꯍꯥꯠꯇꯣꯛꯇꯅ ꯇꯧꯗꯅ ꯇꯧꯔꯕ ꯏꯁꯤꯡ ꯑꯣꯏꯔꯣ ꯅꯠꯇ꯭ꯔꯒꯅ ꯂꯨꯝꯊꯣꯛꯄꯒꯨꯝꯕ ꯑꯣꯏꯔꯣ ꯁꯤꯒꯨꯝꯕ ꯏꯁꯤꯡ ꯑꯐꯕꯁꯦ ꯑꯩꯈꯣꯏ ꯆꯥꯡ ꯅꯥꯏꯅ ꯊꯛ ꯍꯩꯖꯤꯖꯨ ꯑꯩꯈꯣꯏꯒꯤ ꯍꯛꯆꯥꯡ ꯌꯥꯝꯅ ꯐꯍꯟꯕ ꯍꯛꯆꯥꯡ ꯌꯥꯝꯅ ꯁꯦꯡꯗꯣꯛꯄꯅꯦꯅ ꯈꯟꯖꯩꯕ
ꯎꯣ
ꯑꯗꯨꯗꯨꯅ ꯑꯩꯁꯨ ꯑꯗꯨꯝ ꯍꯟꯗꯛꯇꯤ ꯏꯁꯤꯡꯁꯨ ꯑꯗꯨꯝ ꯈꯔ ꯊꯛꯑꯦ ꯑꯥ ꯍꯛꯆꯥꯡꯗꯤ ꯑꯗꯨꯝ ꯈꯔ ꯅꯨꯡꯉꯥꯏꯖꯔꯦ ꯍꯥꯏ ꯀ
ꯑꯣꯍꯣ ꯁꯤ ꯌꯥꯝ ꯐꯩ ꯐꯩ ꯃꯔꯨꯞ ꯍꯧꯖꯤꯛꯇꯤ ꯀꯩꯗꯧꯔꯝꯃꯤꯅꯣ ꯍꯧꯖꯤꯛꯄꯨ
ꯑꯩ ꯁꯦ ꯍꯧꯖꯤꯛꯁꯦ ꯑꯥ ꯑꯩꯈꯣꯏꯒꯤ ꯏꯃꯥꯅ ꯆꯥꯛ ꯏꯁꯤꯡ ꯀꯟꯅ ꯇꯧꯍꯧꯔꯤꯕ ꯑꯗꯨꯗꯨꯒꯤ ꯑꯒꯤ ꯏꯟꯁꯥꯡ ꯅꯥꯄꯤ ꯀꯩꯀꯥ ꯁꯦꯝꯗꯣꯛ ꯁꯦꯝꯖꯤꯟ ꯈꯔ ꯃꯇꯦꯡ ꯄꯥꯡꯖꯔꯝꯃꯦ ꯑꯗꯨꯗꯨꯒ ꯍꯥꯏꯗꯤ ꯁꯥꯕꯅꯤꯅ ꯍꯥꯏꯐꯦꯠ ꯁꯨꯝ ꯈꯣꯡꯅ ꯆꯠꯄꯣꯢ ꯂꯥꯛꯄꯣꯏ ꯑꯗꯒꯤ ꯃꯔꯨꯞꯇꯁꯨ ꯑꯩꯅ ꯉꯁꯥꯏ ꯍꯥꯏꯖꯈꯤꯕ ꯄꯥꯎꯗꯣ
ꯑꯥ
ꯑꯗꯨꯗꯣ ꯍꯥꯏꯗꯤ ꯁꯨꯝ ꯋꯥꯔꯤꯁꯦ ꯁꯥꯟꯅꯖꯅꯤꯡꯗꯅ ꯍꯛꯆꯤꯡ ꯂꯥꯡꯕ ꯑꯣꯏꯅ ꯑꯗꯨꯝ ꯃꯔꯨꯞꯇ ꯐꯣꯟ ꯇꯧꯔꯛꯑꯝꯃꯤꯖꯥꯅꯤ
ꯑꯣ ꯍꯣ ꯍꯣ